ꯍꯜꯂꯣ ꯑꯥꯎ
ꯑꯣ ꯀꯩꯗꯧꯔꯤꯅꯣ
ꯍꯤꯞꯄꯤꯗ ꯅꯪꯗꯤ
ꯀꯩꯁꯨ ꯀꯩꯁꯨ ꯇꯧꯗꯦꯗ ꯑꯗꯨꯝ ꯇꯨꯝꯃ ꯂꯩꯕꯅ‌ꯦꯗ ꯑꯁ
ꯎꯝ ꯆꯥꯛ ꯆꯥꯔꯕꯣ
ꯍ‌ꯣꯏ ꯉꯁꯥꯏ ꯆꯥꯔꯦ
ꯎꯝ ꯀꯩ ꯃꯊ‌ꯦꯜ
ꯑꯃ‌ꯦꯠꯄ
ꯑꯩꯁ ꯑꯩꯁꯨ ꯆꯥꯔꯦ ꯀꯩ ꯃꯊꯦꯜ ꯆꯥꯔꯒꯦ
ꯑꯩꯗꯤ ꯑꯁ ꯉꯁꯤ ꯑꯌꯨꯛꯁꯦ ꯌꯦꯟ‌ ꯌꯦꯟ‌ꯔꯨꯝꯒ ꯑꯥꯂꯨꯒ ꯊꯣꯡꯉ ꯆꯥꯕ
ꯎꯝ ꯑꯗꯨꯝ ꯍꯥꯎꯔꯝꯅꯤ ꯑꯗꯨꯗꯤ
ꯎꯝ ꯍꯥꯎꯗꯤ ꯍꯥꯎꯕꯅꯤ
ꯀꯅꯥ ꯀꯅꯥ ꯂꯩꯔꯤꯅ‌ꯣ ꯑꯩꯒꯤ ꯑꯩ ꯀꯩꯅꯣ ꯁꯧꯒꯔꯤ ꯆꯥꯏ ꯁꯧꯒꯔꯤ
ꯑ ꯑꯩꯒꯤ ꯁꯝꯗ ꯂꯩꯔꯤꯗ ꯍꯧꯖꯤꯛ
ꯎꯝ ꯅꯨꯡꯉꯥꯏꯕ꯭ꯔꯥꯅꯦ ꯃꯊꯟ ꯂꯩꯕꯕꯣ
ꯍꯣꯏ ꯅꯨꯡꯉꯥꯏꯗꯤ ꯅꯨꯡꯉꯥꯏꯅ ꯀꯨꯁꯤ ꯇꯧꯕ ꯌꯥꯕꯀꯣ
ꯑꯁꯨꯇ ꯂꯩꯅꯤ ꯇꯗꯤ
ꯎꯝ ꯑꯦ ꯣꯜꯒꯨꯝꯕꯡꯣ
ꯎꯝ ꯌꯦꯡꯉꯤ
ꯎꯝ ꯎ
ꯅꯨꯡꯗꯥꯡꯗꯩ ꯇꯨꯝꯗ꯭ꯔꯤꯌꯦ ꯍꯧꯖꯤꯛꯐꯥꯎ
ꯑꯁ ꯑꯩꯦ ꯅꯪꯒ
ꯕꯣꯔ ꯉꯥꯏꯕꯒꯤꯀꯣ
ꯎꯝ
ꯑꯃꯨꯛ ꯇꯨꯝꯃꯗꯤ ꯑꯃꯨꯛ ꯍꯧꯒꯠꯄ ꯑꯣꯏꯔ ꯍꯧꯗꯣꯛꯄꯗꯣ ꯋꯥꯏꯑꯦꯕ ꯑꯗꯨꯒꯤ ꯑꯗꯨꯝ
ꯎ
ꯉꯥꯏꯔ ꯉꯥꯏꯔ ꯂꯩꯔꯕ
ꯎꯝ ꯌꯥ ꯎ ꯉꯁꯥꯏꯪꯗ ꯑꯌꯨꯛ ꯄꯨꯡ ꯑꯍꯨꯝꯗ ꯇꯨꯝꯕ
ꯎꯝ ꯀꯩꯅꯣ ꯑꯌꯨꯛꯇ ꯌꯦꯡꯗ꯭ꯔꯣ
ꯑꯌꯨꯛꯇ ꯍꯣꯏ ꯌꯦꯡꯗꯤ ꯌꯦꯡꯉꯦ ꯑꯗꯨꯕꯨ ꯐꯨꯉꯩꯁꯤ ꯌꯦꯡꯗꯕ
ꯎꯝ ꯀꯩ ꯀꯩ ꯁꯞꯄꯣꯔꯠ ꯇꯧꯒꯦ ꯍꯥꯏꯁꯤꯅꯦ
ꯑꯩꯁꯦ ꯄꯨꯡ ꯏꯁꯄꯦꯟ
ꯁ꯭ꯄꯦꯟ ꯔꯣ
ꯍ
ꯎꯝ ꯎꯝ
ꯍꯧꯖꯤꯛ
ꯑꯩꯗꯤ ꯑꯥꯔꯖꯦꯟꯇꯤꯅꯥꯅꯤꯗ
ꯑꯦꯔꯖꯦꯟꯇꯤꯅꯥ ꯍꯣꯏ ꯍꯣꯏ ꯇꯧꯒꯗꯕꯅꯦ ꯃꯁꯥ ꯃꯁꯥ ꯈꯨꯁꯤꯅꯤ ꯗ ꯑꯗꯨꯗꯤꯀꯣ ꯎꯝ ꯃꯥꯅ ꯇꯧꯅꯤꯡꯕ ꯇꯧꯗꯧꯅꯤ
ꯎꯝ
ꯉꯁꯤꯗꯤ ꯀꯔꯤꯁꯨ ꯇꯧꯅꯤꯡꯉꯥꯏ ꯂꯩꯇ꯭ꯔꯣ ꯅꯪ ꯊꯕꯛꯀꯨꯝꯕ ꯀꯩꯀꯩ
ꯀꯩꯝ ꯇꯧꯅꯤꯡꯉꯢ ꯂꯩꯇꯦ ꯍꯣꯔꯦꯟ ꯍꯣꯔꯦꯟ ꯄꯨꯡ ꯑꯅꯤ ꯃꯈꯥꯏ ꯑꯗꯨꯋꯢꯗꯗꯤ ꯑꯩ ꯌꯨꯝꯗꯩ ꯊꯣꯛꯀꯅꯤ
ꯑꯣ ꯕꯣꯜ ꯕꯣꯜꯒꯨꯝ꯭ꯕꯗꯤ ꯁꯟꯅꯕ꯭ꯔꯣ ꯍꯣꯏ ꯑꯩꯗꯤ ꯍꯣꯏ ꯌꯨꯝꯗ ꯑꯗꯨꯝ ꯂꯩꯗ ꯑꯣ ꯎꯝ ꯅꯨꯄꯥ ꯎꯝ ꯅꯨꯄꯥ ꯍꯥꯏꯁꯦ ꯕꯣꯜ ꯁꯟꯅꯥꯗꯣꯏꯅꯤꯅ ꯀꯩ
ꯑꯗꯨꯕꯨ ꯄꯥꯛ ꯍꯩꯕꯗꯤ ꯑꯣꯏꯗꯦꯗ ꯍꯦꯍꯦꯍꯦ
ꯎꯝ ꯑꯩꯈꯣꯏꯁꯨꯅꯦ
ꯎꯝ ꯍꯦꯡꯍꯦꯡꯍꯦ
ꯑꯗꯨꯝ ꯅꯨꯄꯥꯅꯤꯅ ꯀꯣ ꯈꯔ ꯀꯩꯕ ꯍꯥꯏ ꯑꯗꯨ ꯍꯩꯗꯕꯅꯦ ꯍꯩꯒꯗꯕꯅꯤꯕ
ꯑꯩꯁꯨ ꯈꯨꯟꯗ ꯑꯗꯨꯝ ꯁꯥꯟꯅꯕꯗꯤ ꯁꯥꯟꯅꯕꯅꯤꯘ
ꯎꯝ ꯑꯦꯀꯥꯗꯃꯤ ꯀꯨꯝꯕ ꯀꯩ ꯀꯩ ꯌꯧꯕ꯭ꯔꯣ ꯕꯣꯜꯒꯤ
ꯌꯥꯎꯗꯦꯗ ꯑꯩꯗꯤ ꯈꯨꯟꯗ ꯑꯗꯨꯝ ꯁꯥꯟꯅꯕꯅꯤꯗ
ꯑꯣ
ꯍꯩꯇꯕꯅꯤꯅ
ꯍꯥꯥ
ꯍꯩꯇꯕꯅꯤꯅ ꯁꯨꯝ ꯏꯁꯥ ꯌꯥꯡꯅꯕ ꯁꯥꯟꯅꯕ ꯍꯥꯏꯇꯥꯔꯦ
ꯎꯝ ꯎꯝ ꯆꯤꯡ ꯂꯣꯝꯗꯒꯤꯔꯣ ꯅꯠꯇ꯭ꯔꯒ ꯇꯝꯄꯥꯛꯂꯣꯝꯗꯒꯤꯔꯣ
ꯎꯝ ꯑꯩ ꯆꯤꯡꯗꯩꯅꯤ
ꯑꯣ ꯍꯣꯏ ꯆꯤꯡꯗꯁꯨ ꯐꯖꯅ ꯅꯨꯡꯉꯥꯏꯕꯅꯦ
ꯎꯝ ꯑꯩꯈꯣꯏꯗꯤ ꯆꯤꯡꯃꯛꯁꯨ ꯅꯠꯇꯦ ꯇꯝꯄꯥꯛꯃꯛꯁꯨ ꯅꯠꯇꯦ ꯃꯌꯥꯏꯗꯨꯅꯤꯗ
ꯂꯧꯒꯨꯝꯕ ꯇꯧꯕꯗꯣ ꯅꯣꯡꯁꯨ ꯐꯖꯅ ꯌꯥꯕ ꯅꯨꯡꯉꯥꯏꯕꯅꯤꯅ
ꯎꯝ ꯎꯝ ꯍꯧꯖꯤꯛ ꯑꯩꯈꯣꯏ ꯂꯣꯏꯗ ꯉꯥꯏꯔꯤꯗ ꯑꯩ ꯑꯩꯈꯣꯏꯗꯤ
ꯎꯝ
ꯉꯔꯥꯡ ꯂꯣꯏꯕꯗ ꯉꯥꯏꯔꯤꯕ
ꯑꯣ
ꯅꯣꯏꯗꯤ
ꯑꯩꯈꯣꯏꯗꯤ ꯑꯩꯗꯤ ꯍꯣꯏ ꯑꯩꯁꯨ ꯆꯤꯡꯗꯒꯤꯅꯦꯕ ꯑꯘꯣ ꯍꯧꯖꯤꯛꯇꯤ ꯇꯝꯄꯥꯛꯇ ꯂꯩꯕ
ꯑꯣ ꯅꯨꯡꯉꯥꯏꯕ꯭ꯔꯅꯦ ꯇꯝꯄꯥꯛꯇ ꯂꯩꯕꯕꯨ
ꯅꯨꯡꯉꯥꯏꯗꯦꯗ ꯆꯤꯡꯅ ꯍꯦꯟꯅ ꯐꯩꯗ ꯑꯗꯨꯔꯣꯝꯗꯗꯤ ꯎꯝ
ꯑꯗꯨꯕꯨ ꯎꯄꯥꯏ ꯂꯩꯇꯕꯩꯅꯦ ꯍꯥꯏꯕ
ꯎꯝ ꯂꯩꯇ꯭ꯔꯔꯤꯕꯅꯤꯅꯀꯣ ꯃꯇꯝꯁꯤꯅ
ꯃꯇꯝꯁꯤꯅ ꯌꯥꯔꯛꯇ꯭ꯔꯕꯅꯤꯅ
ꯎꯝ ꯆꯠꯄ ꯇꯥꯔꯦ
ꯎꯝ ꯑꯩꯈꯣꯏ ꯑꯩꯈꯣꯏꯗꯗꯤ ꯀꯩꯝ ꯇꯧꯗꯕꯅꯤꯅꯀꯣ ꯑꯗꯨꯝ ꯌꯨꯝꯗꯒꯤ ꯊꯣꯛꯄ ꯈꯣꯠꯄ ꯑꯗꯨꯝ ꯌꯥꯏꯑꯕ
ꯑꯣ
ꯎꯝ ꯑꯗꯨꯒꯤꯅꯦ
ꯈꯪꯗꯦꯁ
ꯍꯧꯖꯤꯛꯀꯥꯟꯗꯤ ꯐꯖꯅ ꯂꯩꯕꯁꯨ ꯉꯝꯗ꯭ꯔꯦꯗ
ꯎꯝ ꯁꯣꯝꯗꯦ ꯀꯩꯀꯩ ꯀꯩ ꯎꯝ
ꯀꯔꯤ ꯍꯔꯛꯑꯣꯅꯦ ꯍꯥꯥ
ꯄꯥꯎ ꯑꯐꯕ ꯉꯥꯛꯇꯪꯅꯤ
ꯎꯝ ꯎꯝ ꯍꯣꯏ ꯄꯥꯎꯁꯦ ꯅꯨꯡꯉꯥꯏ ꯅꯨꯡꯉꯥꯏꯕ ꯌꯥꯝ ꯇꯥꯔꯕꯅꯤꯅꯀꯣ
ꯎꯝ ꯑꯗꯨꯒꯤ
ꯎꯝ
ꯍꯩꯍꯥ ꯌꯨꯝꯗ ꯂꯩꯕꯁꯨ ꯋꯥꯏ ꯑꯃ ꯇꯧꯔꯁꯨ ꯋꯥꯏ
ꯊꯕꯛ ꯁꯨꯔꯗꯤ ꯑꯃꯨꯛ ꯋꯥꯕ
ꯍꯣꯏ
ꯑꯗꯣ ꯑꯃꯨꯛ ꯄꯣꯊꯔꯗꯤ ꯊꯕꯛ ꯁꯨꯅꯤꯡꯉꯥꯏ ꯑꯃꯨꯛ ꯇꯜꯂꯕ ꯑꯗꯨꯒꯤ ꯑꯗꯨꯒꯨꯝꯕ ꯍ ꯍꯣꯏ ꯃꯤꯒꯤ ꯄꯨꯟꯁꯤ ꯏꯅꯕ ꯄꯨꯟꯁꯤꯁꯦ
ꯑꯗꯨꯕꯨ ꯋꯥꯏ ꯋꯥꯏ ꯍꯥꯏꯔꯁꯨ ꯌꯨꯝꯗ ꯂꯩꯕꯅꯗꯤ ꯈꯔ ꯅꯨꯡꯉꯥꯏꯗꯅ
ꯎꯝ ꯑꯗꯨꯅꯤ ꯎꯝ ꯉꯁꯤ ꯅꯨꯡꯗꯥꯡꯈꯥꯏ ꯀꯩ ꯀꯩ ꯆꯥꯅꯤꯡ ꯆꯥꯅꯤꯡꯉꯥꯏ ꯇꯧꯔꯤꯕꯣꯅ ꯏꯟꯁꯥꯡꯒꯨꯝꯕ ꯀꯩ ꯌꯦꯟꯁꯥꯡ
ꯎꯝ ꯉꯁꯤꯒꯤꯗꯤ ꯈꯪꯗꯦ ꯅꯨꯃꯤꯗꯥꯡꯒꯤꯗꯤ ꯎꯁꯣꯏ ꯆꯥꯕ꯭ꯔꯥ ꯗꯥꯜ ꯆꯥꯕ꯭ꯔꯥ ꯑꯃ ꯂꯩꯔꯝꯃꯅꯤ
ꯑ ꯉꯁꯤꯗꯤ ꯕꯣꯜ ꯑꯃ ꯂꯩꯇꯦꯀꯣ
ꯉꯁꯤ ꯂꯩꯇꯦ ꯇꯨꯁꯗꯦꯗ ꯂꯩ ꯅꯤꯡꯊꯧꯀ ꯂꯩꯄꯥꯛꯄ ꯂꯩꯄꯥꯛꯥꯛꯄꯣꯛ ꯅꯨꯃꯤꯠꯇ
ꯑ ꯑꯃꯨꯛ ꯀꯥꯞꯄꯨꯀꯣ
ꯄꯨꯡ ꯕꯥꯔꯣꯗꯔ ꯄꯨꯡ ꯇꯔꯥꯃꯥꯊꯣꯏꯗꯔ ꯂꯩꯕꯗꯨ ꯀꯥꯎꯔꯤꯅꯤ
ꯑ
ꯐ꯭ꯔꯥꯟꯁ ꯀ ꯁꯄꯤꯟꯗꯣ
ꯎꯝ ꯑꯁ ꯐꯖꯅꯤꯅ ꯑꯗꯨꯗꯤ
ꯎꯝ ꯑꯗꯨꯕꯨ ꯑꯩꯗꯤ ꯐ꯭ꯔꯥꯟ ꯑꯩꯗꯤ ꯐ꯭ꯔꯥꯟꯁꯇ ꯂꯩꯔꯦ
ꯐ꯭ꯔꯥꯟꯁ ꯅꯪꯗꯤ
ꯑꯜꯂ ꯑꯩ ꯑꯩꯗꯤ ꯐ꯭ꯔꯥꯟꯁꯇ ꯂꯩꯔꯦ
ꯑꯣ ꯑꯩꯗꯤ ꯑ ꯑꯩꯁꯨ ꯅꯍꯥꯟ ꯐꯥꯔꯁꯇꯗꯤ ꯁꯤ ꯕ꯭ꯔꯥꯖꯤꯜꯕꯨ ꯁꯞꯄꯣꯔꯠ ꯇꯧꯕꯅꯤꯕ ꯑꯣꯏꯗ꯭ꯔꯦ ꯃꯣꯏꯗꯣ
ꯎꯝ
ꯑꯗꯨ ꯑꯣꯢꯁꯨ ꯌꯦꯡꯅꯤꯉꯥꯏꯇꯣ ꯄꯪꯇꯧ ꯇꯧꯕꯅꯤꯗ
ꯑꯗꯨꯕꯨ ꯑꯩꯒꯤꯗꯤ ꯂꯩꯔꯤꯗꯅ
ꯎꯝ ꯃꯣꯏꯗꯤ ꯂꯩꯔꯤ ꯎꯝ ꯎꯖꯤ ꯃꯣꯏꯒꯤꯁꯦ ꯗꯥꯎꯕ ꯌꯥꯝ ꯐꯩꯌꯦ ꯑꯩꯁ ꯍꯩꯁꯨ ꯍꯩꯕꯤꯒꯣ
ꯌꯥꯗ꯭ꯔꯕꯅꯤ ꯃꯣꯏꯒꯤꯗꯃꯛꯇ ꯑꯗꯨꯝ
ꯎꯝ
ꯂꯝꯕꯤ ꯑꯗꯨꯝ ꯍꯥꯡꯉ ꯂꯩꯔꯝꯅꯤ
ꯎꯝꯍꯨꯝ ꯂꯝꯕꯤ ꯁꯅ ꯑꯗꯨꯝ ꯍꯥꯡꯉꯥ ꯂꯩ
ꯎꯝ
ꯎꯝ ꯍꯨꯝ ꯍꯌꯦꯡꯗꯤ ꯀꯩꯀꯩ ꯇꯧꯅꯤꯅ
ꯍꯥꯥ
ꯍꯌꯦꯡ ꯀꯩꯀꯩ
ꯍꯌꯦꯡ ꯑꯩ ꯀꯣꯂꯦꯖ ꯆꯠꯀꯅꯤ
ꯑꯣꯝ ꯑꯣꯏ ꯎꯝ
ꯍꯌꯦꯡ ꯇꯦꯁ ꯂꯩꯌꯦ
ꯑꯣ ꯀꯔꯤ ꯁꯦꯃꯦꯁꯇꯔꯔꯣ
ꯑꯩꯁꯤ ꯁꯤꯃꯤꯁꯇꯔꯁꯤ ꯅꯧꯅ ꯑꯃꯨꯛ ꯍꯧꯒ꯭ꯔꯦꯗ
ꯂꯣꯏꯔꯒ ꯑꯃꯨꯛ ꯅꯧꯅ ꯇꯧꯒꯔꯦ ꯍꯟꯗꯛ ꯁꯦꯝꯕ ꯁꯦꯀꯦꯟꯁꯦꯝ
ꯑꯣ
ꯁꯕꯖꯦꯛꯇꯨ ꯁꯨ ꯍꯣꯡꯉꯒꯀꯣ
ꯑꯣ
ꯑꯃ ꯂꯧꯔꯒ ꯑꯃꯨꯛ ꯑꯃ ꯀꯣꯂꯦꯖ ꯑꯃ ꯍꯣꯡꯉꯒ ꯇꯧꯕꯅꯦꯕ
ꯎꯝ ꯎꯝ ꯑꯩꯗꯤ ꯂꯥꯏꯔꯤꯛ ꯇꯝꯗ꯭ꯔꯦꯗ
ꯍꯥ
ꯇꯣꯛꯈ꯭ꯔꯦ ꯍꯣꯏ ꯑ ꯎꯝ
ꯀꯔꯤꯒꯤꯔꯥ
ꯇꯝꯅꯤꯡꯗꯦꯗ
ꯑꯗꯨꯗꯤ ꯀꯔꯤ ꯇꯧꯔꯦ ꯂꯩꯔꯒꯦ ꯍꯥꯏꯁꯦ
ꯍꯧꯖꯤꯛꯇꯤ ꯑꯁ ꯃꯄꯥꯟꯗꯁꯨꯝ ꯊꯕꯛꯒꯨꯝꯕ ꯊꯤꯔꯥꯒꯀꯣ ꯃꯔꯛ ꯃꯔꯛꯇꯗꯤ ꯑꯗꯨ ꯇꯧꯋꯦ ꯂꯥꯏꯔꯤꯛ ꯂꯥꯏꯔꯤꯛ ꯄꯥꯅꯤꯡꯗꯕꯒꯤꯅꯤꯅꯀꯣ ꯄꯥꯅꯤꯡꯗꯕꯒꯤꯅꯤ ꯑꯗꯨꯝꯕ ꯇꯧꯕ ꯇꯥꯔꯦ
ꯑꯩꯈꯣꯏꯁꯨ ꯆꯞ ꯃꯥꯟꯅꯩꯗ ꯂꯥꯏꯔꯤꯛ ꯄꯥꯅꯤꯡꯗꯦꯗ
ꯑ
ꯑꯗꯨ ꯑꯣꯏꯔꯁꯨ ꯇꯝꯗꯕꯗꯤ ꯌꯥꯗꯦꯗꯅ
ꯎꯝ
ꯑꯗꯨꯒꯤ ꯇꯝꯕꯅꯤꯗ
ꯑꯣ
ꯏꯁ ꯁꯥꯗ꯭ꯔꯣ ꯅꯣꯏꯗꯤ
ꯑꯁ ꯑꯩꯈꯣꯏ ꯁꯣꯝꯗꯁꯨ ꯌꯥꯝ ꯁꯥꯔ ꯂꯩ ꯅꯣꯡꯆꯨꯔꯁꯨ ꯁꯥꯕ ꯎꯝ ꯅꯣꯡꯆꯨꯔꯁꯨ ꯁꯥꯕꯀꯣ
ꯎꯝ
ꯎꯝ
ꯅꯣꯡ ꯆꯨꯔꯒꯅ ꯈꯔꯕꯨꯗꯤ ꯐꯩꯌꯦꯕ ꯑꯗꯨ ꯑꯣꯏꯔꯁꯨ ꯑꯁ ꯅꯣꯡ ꯍꯦꯛ ꯂꯦꯞ ꯄꯗꯤ ꯁꯥꯔꯤꯁꯤ ꯌꯥꯗ꯭ꯔꯦ
ꯅꯨꯡꯁꯥ ꯁꯥꯕꯁꯨ ꯈꯔ ꯇꯣꯡꯉꯥꯜꯂꯤꯀꯣ ꯅꯍꯥꯟ ꯀꯩꯅꯣ ꯑꯇꯣꯞꯄ ꯆꯍꯤꯒꯨꯝꯕꯀꯣ
ꯍꯣꯏ ꯇꯣꯡꯉꯥꯜꯂꯤ ꯍꯟꯗꯛꯁꯤ ꯍꯣꯏ
ꯄꯨꯔꯥ ꯁꯒꯠꯂꯤꯕꯣ
ꯍꯟꯗꯛꯇꯤ ꯅꯨꯡꯁꯥ ꯁꯥꯗ꯭ꯔꯁꯨ ꯃꯅꯨꯡꯗ ꯁꯥꯒꯠꯂꯛꯄ
ꯈꯪꯗ꯭ꯔꯦ
ꯎꯝ
ꯑꯃꯨꯛ ꯁꯥ ꯍꯩꯍꯥ
ꯀꯔꯤ ꯀꯔꯤ ꯊꯣꯛꯇꯣꯏꯅꯣ
ꯎꯝ ꯅꯨꯃꯤꯠ ꯑꯃ ꯑꯃꯨꯛ ꯊꯣꯛ ꯑꯅꯧꯕ ꯄꯥꯎ ꯑꯃ ꯑꯐꯕ ꯐ ꯇꯥꯏ ꯇꯥꯔꯦ ꯑꯗꯨ ꯈꯪꯗ꯭ꯔꯦ ꯀꯩꯗꯧ ꯍꯧꯖꯤꯛꯀꯥꯟꯁꯦ ꯃꯇꯝ ꯌꯥꯝ ꯐꯕꯅꯤꯅꯀꯣ
ꯅꯨꯡꯉꯥꯏꯕ ꯄꯥꯎꯗꯤ ꯁꯨꯌꯥꯎ ꯌꯥꯎꯗꯦꯕ
ꯎꯝ
ꯑꯗꯨ ꯇꯧꯏꯒ ꯑꯗꯥ ꯇꯧꯏꯒ꯫
ꯎꯝ
ꯅꯣꯏ ꯑꯗꯨꯗ ꯃꯤ ꯀꯌꯥ ꯂꯩꯔꯤꯅꯣ
ꯍꯧꯖꯤꯛꯁꯦ ꯑꯩ ꯃꯔꯨꯞꯀ ꯂꯩꯕꯅꯦ
ꯃꯤ ꯑꯅꯤ
ꯏꯊꯟꯇ ꯂꯩꯔꯗꯤ ꯆꯥꯛ ꯏꯟꯖꯥꯡ ꯊꯣꯡꯕ ꯌꯥꯝ ꯇꯟꯕꯅꯤꯗ꯫
ꯎꯝ ꯍꯣꯏ ꯆꯥꯛ ꯏꯟꯖꯥꯡ ꯊꯣꯡꯕꯖꯦ ꯑꯗꯨꯕꯨ ꯏꯊꯟꯇ ꯂꯩꯔꯗꯤ ꯆꯥꯅꯤꯡꯕ ꯃꯇꯝꯗ ꯆꯥꯕ ꯊꯛꯅꯤꯡꯕ ꯃꯇꯝꯗ ꯊꯛꯄ ꯇꯨꯝꯅꯤꯡꯕ ꯃꯇꯝꯗ ꯇꯨꯝꯕ ꯑꯗꯨꯏꯀꯣ
ꯑꯩꯁꯨꯅꯦ ꯂꯩꯔꯤꯉꯩꯗ ꯑꯌꯨꯛꯇ ꯆꯥꯛ ꯊꯣꯡꯕꯁꯦ ꯅꯨꯃꯤꯗꯥꯡꯒꯤ ꯁꯔꯨꯛꯀ ꯄꯨꯜꯂꯄ ꯊꯣꯡꯖ